ꯍꯜꯂꯣ
ꯍꯜꯂꯣ ꯏꯆꯦ ꯏꯆꯦ ꯏꯆꯦ ꯇꯥꯏꯌꯦ
ꯑꯣ ꯏꯅꯥꯎ ꯍꯧꯖꯤꯛꯄꯨ ꯀꯩꯀꯩ ꯇꯧꯔꯤꯅꯣ
ꯏꯆꯦ ꯑꯩꯁꯦ ꯆꯥꯛ ꯇꯣꯛꯑꯒ ꯇꯣꯉꯥꯟ ꯇꯣꯉꯥꯟ ꯋꯥꯛꯀꯤꯡ ꯆꯠꯂꯝꯕꯟ
ꯀꯣ ꯀꯩ ꯅꯪ ꯆꯥꯔꯕ
ꯉꯁꯤꯗꯤ ꯁꯣꯏꯕꯨꯝ ꯑꯃ ꯏꯔꯣꯜꯂꯦ ꯑꯗꯨꯒ ꯉꯥ ꯑꯃ ꯇꯥꯎꯔꯦ
ꯑꯁ ꯌꯥꯝ ꯍꯥꯎ ꯑꯃ ꯊꯦꯡꯅꯤꯡꯉꯦ ꯑꯗꯨꯗꯤ
ꯃꯥꯅꯦ ꯏꯆꯦꯗꯤ ꯆꯥꯔꯕꯣ ꯏꯆꯦ
ꯑ ꯑꯩꯗꯤ ꯆꯥꯛꯁꯦ ꯆꯥꯗ꯭ꯔꯤꯌꯦ ꯍꯧꯖꯤꯛꯇ ꯂꯣꯏꯕꯗ ꯉꯥꯏꯔꯤ ꯑꯗꯣ ꯍꯥꯏꯗꯤ ꯍꯧꯖꯤꯛꯇꯤ ꯀꯥꯂꯦꯟ ꯃꯇꯝ ꯑꯣꯏꯕꯒꯤ ꯀꯩ ꯍꯥꯏꯇꯥꯔꯦ ꯆꯥꯕꯁꯤꯁꯨ ꯎꯝ ꯏꯆꯥ ꯆꯥꯅꯤꯡ ꯆꯥꯁꯟꯗꯕ ꯑꯗꯨꯃꯥꯏꯅ ꯇꯧꯔꯦ ꯑꯗꯨꯗꯨꯅ ꯑꯩꯁꯦ ꯉꯥꯏꯍꯥꯛꯇꯪ ꯏꯪꯊꯔꯒ ꯑꯣꯏꯅ ꯆꯥꯔꯒꯦꯅ
ꯑꯣ
ꯑꯗꯨ ꯏꯅꯥꯎ ꯑꯩꯁꯦ ꯏꯅꯥꯎꯗ ꯄꯥꯎ ꯐꯥꯎ ꯑꯃ ꯍꯥꯏꯗꯤ ꯅꯨꯡꯉꯥꯏꯕ ꯄꯥꯎ ꯍꯥꯏꯇꯥꯔꯥ ꯅꯠꯇ꯭ꯔꯒꯅ ꯏꯅꯥꯎꯅ ꯄꯥꯝꯗ꯭ꯔꯒꯗꯤ ꯈꯪꯗ꯭ꯔꯦ ꯑꯗꯣ ꯍꯥꯏꯕ ꯌꯥꯏꯁꯦ ꯏꯅꯥꯎ ꯇꯥꯟꯅꯁꯤꯔꯅ
ꯎꯝ ꯍꯥꯏꯑꯣ ꯏꯆꯦ ꯀꯔꯤ ꯋꯥ ꯇꯥꯟꯅꯖꯦ ꯍꯥꯏꯅꯣ
ꯏꯅꯥꯎꯒꯤ ꯏꯆꯥꯅꯨꯄꯤ ꯑꯃ ꯍꯟꯗꯛ ꯇꯨꯌꯦꯞ ꯂꯣꯏꯕ ꯑꯃ ꯂꯩꯕꯗꯣ ꯑꯗꯨꯗꯣ ꯍꯥꯏꯗꯤ ꯀꯩ ꯍꯥꯏꯇꯥꯔꯦ ꯑꯩꯈꯣꯏꯅ ꯑꯥ ꯎ ꯑꯍꯥꯡꯕ ꯃꯇꯝ ꯍꯥꯏꯗꯤ ꯃꯇꯝꯁꯦ ꯑꯔꯦꯝꯕꯗ ꯃꯥꯡꯍꯟꯗꯅꯕ ꯍꯥꯏ ꯇꯔꯦꯀꯣ
ꯎꯝ
ꯑ ꯀꯩ ꯍꯥꯏꯇꯥꯔꯦ ꯑꯩꯈꯣꯏꯒꯤ ꯎꯝ ꯄꯥꯔꯠ ꯇꯥꯏꯃ ꯖꯣꯕ ꯑꯅ ꯑꯃ ꯂꯩꯌꯦꯕꯀꯣ ꯏꯆꯦ ꯍꯜꯁꯤꯖꯤꯕꯨ ꯍꯥꯏꯗꯤ ꯏ ꯏꯆꯦꯒꯤ ꯏꯆꯥꯅꯨꯄꯤꯗꯨꯁꯨ ꯌꯥꯎꯍꯟꯖꯦꯔꯅ ꯈꯟꯕ
ꯑꯣ ꯐꯔꯦ ꯐꯖꯔꯦ ꯌꯥꯏꯌꯦ ꯀꯃꯥꯏꯅ ꯇꯧꯕꯅꯣꯅꯦ ꯃꯣꯏꯒꯤꯗꯨꯕ
ꯊꯕꯛꯁꯤ ꯑꯩꯈꯣꯏ ꯏꯅꯥꯎꯄꯥ ꯑꯃꯅ ꯍꯥꯏꯗꯤ ꯃꯥꯅ ꯍꯧꯗꯣꯛꯄꯅꯦꯕꯀꯣ ꯏꯆꯦ
ꯊꯕꯛ ꯆꯠꯁꯦ ꯑꯇꯩ ꯀꯩꯁꯨꯝ ꯅꯠꯇꯦ ꯍꯥꯏꯗꯤ ꯑ ꯑꯩꯈꯣꯏꯒꯤ ꯀꯧꯅꯥ ꯕꯦꯛꯁꯦ ꯁꯤꯁꯦ ꯑꯩꯈꯣꯏ ꯃꯅꯤꯄꯨꯔꯗ ꯏꯆꯦ ꯃꯅꯤꯄꯨꯔꯗ ꯐꯥꯎꯕ ꯍꯥꯏꯗꯤ ꯑꯗꯨꯝ ꯐꯖꯅ ꯑꯗꯨꯝ ꯀꯧꯅꯥ ꯕꯦꯛꯁꯦ ꯂꯣꯜꯂꯒ ꯑꯗꯨꯝ ꯃꯤ ꯑꯗꯨꯝ ꯏꯃꯨꯡ ꯄꯨꯟꯅꯩ ꯍꯤꯡꯅꯕ ꯃꯌꯥꯝ ꯌꯥꯎꯅꯔꯦꯕꯀꯣ ꯑꯗꯣ ꯑ ꯀꯩꯅꯣ ꯇꯧꯔꯦ ꯑꯩꯈꯣꯏꯒꯤ ꯎꯝ ꯎꯝ ꯑꯩꯈꯣꯏꯒꯤ ꯃꯅꯤꯄꯨꯔꯒꯤ ꯋꯥꯡꯃꯗꯖꯨ ꯁꯥꯟꯅ ꯃꯌꯥꯝ ꯇꯧꯕ ꯌꯥꯎꯅꯔꯦꯕꯀꯣ ꯍꯥꯏꯗꯤ ꯃꯅꯤꯄꯨꯔꯗꯩ ꯁꯥꯕ ꯄꯣꯠꯁꯦ ꯑꯥꯗ ꯑꯃꯨꯛ ꯊꯥꯗꯣꯛꯄꯒꯤ ꯑꯗꯨꯗꯨꯅ ꯃꯥ ꯍꯜꯒꯤ ꯃꯥꯁꯨ ꯍꯥꯟꯅ ꯑꯩꯈꯣꯏ ꯏꯅꯥꯎꯄꯥꯠꯇꯨꯁꯨ ꯃꯤꯒꯤꯗ ꯍꯥꯟꯅ ꯌꯥꯎꯔꯝꯕꯅꯤ ꯑꯗꯣ ꯍꯧꯖꯤꯛꯇꯤ ꯍꯥꯏꯗꯤ ꯃꯁꯥꯅ ꯑꯣꯏꯅ ꯍꯥꯡꯇꯣꯛꯑꯒ ꯃꯥꯏ ꯃꯈꯥꯗ ꯃꯤ ꯈꯔ ꯊꯝꯃꯒ ꯑꯗꯨꯃꯥꯏꯅ ꯇꯧꯔꯒꯦꯅ ꯃꯥꯖꯦ ꯄꯥꯎ ꯍꯦꯛ ꯐꯥꯎꯔꯛꯄꯗ ꯏꯆꯦꯒꯤ ꯆꯥꯟꯅꯕꯤ ꯌꯥꯎꯁꯦꯅ ꯑꯩꯅ ꯈꯟꯖꯕꯩꯖꯦ
ꯍꯣꯏ ꯍꯣꯏ
ꯑꯗꯣ ꯃꯣꯏꯒꯤꯁꯦ ꯍꯥꯏꯗꯤ ꯀꯥꯟꯅꯕꯗꯤ ꯀꯌꯥꯝ ꯀꯥꯟꯅꯩ
ꯀꯥꯟꯅꯕ ꯍꯥꯏꯁꯦ ꯌꯥꯝ ꯊꯤꯅ ꯀꯥꯟꯅꯈ꯭ꯔꯦꯗ ꯍꯥꯏꯗꯤ ꯎꯝ ꯀꯧꯅꯥꯒꯤ ꯕꯦꯛ ꯍꯥꯏꯔꯒꯅ ꯕꯦꯛ ꯈꯛꯇ ꯅꯠꯇ꯭ꯔꯦꯕ ꯁꯥꯗꯣꯏꯖꯦ ꯀꯧꯅꯥꯒꯤ ꯕꯦꯛꯑꯦꯛ ꯁꯥꯔꯅꯤ ꯀꯧꯅꯥꯒꯤ ꯐꯛ ꯂꯩꯔꯤ ꯑꯗꯗꯤ ꯀꯧꯅꯥꯅ ꯁꯥꯕ‌ ꯑꯇꯩ ꯄꯣꯠꯂꯝ ꯃꯌꯥꯝ ꯂꯩꯔꯤꯕ ꯏꯆꯦ ꯑ ꯑꯗꯨ ꯗꯨꯅꯥ ꯍꯥꯏꯗꯤ ꯑꯩꯖꯨ ꯀꯥꯟꯅꯩ ꯈꯪꯕꯒꯤ ꯑꯩꯒꯤ ꯏꯆꯥ ꯅꯨꯨꯄꯥꯗꯣ ꯑꯗꯨꯁꯨ ꯃꯥꯁꯨ ꯆꯠꯄ ꯍꯧꯍꯜꯂꯕꯅꯦ ꯑꯗꯨꯗ ꯑꯩꯅ ꯏꯆꯦꯒꯤ ꯏꯆꯥꯅꯨꯄꯤꯗꯨꯁꯨ ꯍꯥꯏꯗꯤ ꯃꯣꯏ ꯍꯥꯏꯗꯤ ꯄꯩꯁꯥꯗꯣ ꯁꯨꯃꯥꯏꯅ ꯃꯥꯒꯤ ꯑꯍꯥꯡꯕ ꯂꯩꯇ ꯑꯗꯨ ꯑꯦꯛꯖꯥꯝ ꯍꯥꯗꯣꯛꯄ ꯉꯥꯏꯕꯅ ꯑꯍꯥꯡꯕ ꯂꯩꯔꯤ ꯃꯇꯝꯗꯨꯗ ꯍꯦꯛ ꯌꯥꯎꯁꯜꯍꯧꯨꯔꯗꯤ ꯐꯩꯗꯅ ꯑꯗꯨ ꯑꯗꯨꯅꯤꯗ ꯑꯗꯨꯗꯣ ꯑ ꯏꯆꯦꯒꯤ ꯎ ꯀꯩ ꯍꯥꯏꯇꯥꯔꯦ ꯎ ꯒꯣꯜꯗꯨꯕꯨ ꯄꯣꯠꯁꯦ ꯀꯩ ꯀꯩꯀꯥꯗꯤ ꯊꯥꯔꯤꯒꯦ
ꯄꯣꯠꯁ ꯑꯗꯨꯝ ꯌꯥꯝ ꯀꯟꯅ ꯆꯥꯎꯗ꯭ꯔꯕꯅꯤꯅ ꯍꯥꯏꯩ ꯊꯥꯕ ꯌꯥꯕꯁꯦ ꯃꯔꯣꯏ ꯈꯔ ꯊꯥꯔꯦ ꯅꯄꯥꯛꯄꯤꯒꯨꯝꯕ ꯅꯥ ꯀꯨꯞꯄꯤꯕꯥ ꯑꯗꯨꯒꯨꯝꯕ ꯈꯔ ꯊꯥꯔꯦ ꯑꯗꯨꯒ ꯌꯦꯟꯗꯦꯝ ꯈꯔꯁꯨ ꯍꯧ
ꯑꯣꯣ ꯑꯗꯨꯅ ꯍꯥꯏꯗꯤ ꯏꯅꯥꯒꯤ ꯌꯦꯟꯗꯦꯝ ꯆꯥꯔ ꯂꯧꯕ ꯌꯥꯕꯒ ꯂꯩꯒꯗ꯭ꯔꯣ
ꯂꯩꯅꯤ ꯌꯦꯟꯗꯦꯝ ꯆꯥꯔꯒꯗꯤ ꯍꯥꯏꯗꯤ ꯃꯣꯏꯗꯤ ꯁꯟꯗꯣꯛꯄꯁꯨ ꯌꯥꯝꯅ ꯃꯤꯗꯅ
ꯎꯝ
ꯑꯗꯨꯗꯨꯅ ꯑꯗꯨꯝ ꯍꯥꯏꯗꯤ ꯆꯥꯒꯤꯗꯤ ꯃꯌꯥꯝ ꯑꯃ ꯂꯩ ꯏꯆꯦꯗꯨ ꯂꯧꯅꯤꯡꯉꯒꯗꯤ ꯑꯗꯨꯝ ꯂꯧꯕ ꯌꯥꯅꯤ
ꯍꯣꯏ ꯍꯣꯏ ꯏꯆꯦꯁꯨꯅꯦ ꯌꯦꯟꯗꯦꯝꯒꯤ ꯆꯥꯗꯣ ꯑꯃ ꯍꯦꯛꯇ ꯄꯥꯝꯃꯦ ꯍꯥꯏꯗꯤ
ꯌꯥꯦ ꯎꯝ
ꯑꯩꯒꯤ ꯀꯩꯅꯣꯒꯤ ꯍꯤꯡꯒꯣꯜ ꯅꯥꯀꯟ ꯃꯆꯦꯠ ꯑꯃ ꯂꯩꯕꯗꯣ ꯑꯗꯨꯗ ꯑꯩꯗꯤ ꯌꯦꯟꯗꯦꯝꯁ ꯈꯤꯇꯪ ꯊꯥꯖꯟꯅꯤꯡꯕ
ꯎꯝ ꯑꯣ ꯌꯥꯏꯌꯦꯦ ꯀꯩꯅ ꯊꯥꯒꯦ ꯍꯥꯏꯗꯤ ꯏꯆꯦꯅ ꯍꯥꯏꯗꯤ ꯂꯥꯛꯇꯧꯕ ꯃꯇꯝꯗꯣ ꯍꯥꯏꯕꯤꯔꯛꯑꯒ
ꯍꯣꯏꯣꯏ ꯑꯗꯨꯗꯤ ꯆꯅꯥꯎ ꯑꯩ ꯂꯥꯛꯑꯝꯗꯥꯏꯗ ꯄꯥꯎ ꯍꯥꯏꯔꯛꯑꯒꯦ ꯑꯗꯨꯗꯨꯒ ꯏꯅꯥꯎꯅꯁ ꯈꯤꯇꯪ ꯐꯖꯅ ꯍꯥꯏꯗꯤ ꯎꯝ ꯐꯨꯛꯑꯒ ꯈꯣꯠꯂꯒ ꯊꯝꯕꯤꯔꯝꯃꯨ ꯈꯔ
ꯍꯣꯏꯆꯦ ꯑꯗꯨ ꯆꯨꯖꯥꯛꯀꯨꯝꯕꯁꯨ ꯍꯦꯛꯑꯝꯒꯦ
ꯎꯝ ꯀꯩꯕꯅ
ꯏꯆꯦꯗ ꯂꯥꯛꯒꯂ ꯄꯨꯅ
ꯍꯣꯏ ꯍꯣꯏ ꯑꯗꯣ ꯏ ꯍꯣꯏꯒꯤ ꯎꯝ ꯀꯩ ꯍꯥꯏꯇꯥꯔꯦ ꯎꯝ ꯍꯟꯗꯛ ꯌꯨꯝ ꯑꯃ ꯁꯥꯒꯠꯈꯤꯕꯗꯣ
ꯎꯝ
ꯑꯗꯨꯗꯨꯕꯨ ꯀꯃꯥꯏ ꯀꯃꯥꯏꯅ ꯂꯣꯏꯁꯤꯟꯈ꯭ꯔꯕ ꯈꯣꯠꯈ꯭ꯔꯕ ꯁꯪꯒꯥꯕ ꯅꯨꯡꯒꯥꯕꯒ ꯇꯧꯈ꯭ꯔꯕ ꯇꯧꯗ꯭ꯔꯤ ꯇꯔꯗꯤ ꯏꯆꯦꯁꯨ ꯕꯥꯇꯣꯟ ꯈꯔ ꯌꯧꯍꯜꯂꯣ ꯏꯅꯥꯒꯤ ꯌꯨꯝꯗꯨꯁꯨ ꯌꯦꯡꯗꯣꯏꯅ
ꯌꯨꯝꯁꯦ ꯍꯧꯖꯤꯛ ꯄꯣꯛꯅꯗꯤ ꯁꯥꯕꯁꯦ ꯑ ꯇꯪꯈꯥꯏꯃꯨꯛꯇꯤ ꯆꯟꯁꯤꯜꯂꯦ ꯍꯥꯏꯕꯗꯤ ꯃꯥꯡꯒꯣꯟ ꯀꯩꯀꯥ ꯍꯥꯏꯗꯤ ꯇꯥꯏꯁ ꯅꯞꯄ ꯂꯣꯏꯔꯦ ꯑꯗꯒꯤ ꯁꯨꯅꯨ ꯀꯩꯀꯥ ꯍꯥꯏꯕ ꯑꯗꯨꯕꯨꯗꯤ ꯂꯣꯏꯁꯤꯜꯂꯦ ꯑꯗꯨꯒ ꯃꯊꯛꯀꯤ ꯁꯔꯨꯛꯇꯣ ꯈꯔꯗꯤ ꯋꯥꯠꯂꯤꯁꯦ ꯑꯗꯣ ꯁꯪꯒꯥꯕꯁꯨ ꯈꯔ ꯊꯨꯅ ꯉꯥꯟꯅꯕꯅ ꯇꯧꯕꯅꯦ ꯑꯗꯨꯒ ꯏꯆꯦꯁꯨ ꯑꯗꯨꯝ ꯕꯥꯇꯣꯟꯗꯣ ꯑꯣꯏꯁ ꯌꯧꯔꯍꯜꯂꯛꯀꯦꯅ ꯈꯜꯂꯝꯃꯤꯅꯤ
ꯑꯗꯨꯗꯨ ꯎ ꯅꯅꯥ ꯑ ꯇꯥꯁ ꯍꯥꯏꯕꯗꯣ ꯑꯗꯨꯗꯨ ꯇꯁꯤꯕꯨ ꯇꯥꯡꯈ꯭ꯔꯣ ꯍꯣꯡꯈ꯭ꯔꯣ ꯀꯃꯥꯏꯅ ꯇꯧꯒꯦ
ꯁꯦ ꯃꯣꯏꯁꯦ ꯑꯗꯨꯝ ꯇꯥꯡꯉꯦ ꯍꯥꯏꯇꯥꯔꯦ ꯑꯗꯣ ꯍꯥꯏꯗꯤ ꯄꯣꯠ ꯑꯁꯦ ꯍꯣꯡꯕ ꯄꯣꯠ ꯑꯗꯨꯗꯤ ꯀꯨꯏꯅꯁꯨ ꯆꯠꯇꯦ ꯑꯗꯣ
ꯑꯣ ꯍꯣ
ꯑꯗꯨꯗꯅ
ꯑꯗꯨꯝ ꯍꯥꯏꯗꯤ ꯃꯌꯥꯏ ꯑꯣꯏꯔꯞ ꯌꯥꯝꯅꯁꯨ ꯌꯥꯝ ꯀꯨꯟꯅꯁꯨ ꯇꯥꯡꯗꯕ ꯌꯥꯝꯁꯨ ꯍꯣꯡꯗꯕ ꯑꯗꯨꯃꯥꯏꯅ ꯑꯗꯨꯝ ꯌꯦꯡꯉꯒ ꯊꯥꯔꯤꯁꯦ
ꯑꯗꯣ ꯇꯁꯦ ꯑꯍꯣꯡꯕ ꯑꯇꯥꯡꯕꯁꯨ ꯂꯩꯕ꯭ꯔꯥ ꯃꯈꯟꯁꯦ ꯃꯣꯏꯁꯦ ꯀꯌꯥ ꯊꯣꯛꯅ ꯂꯩꯒꯦ
ꯑ ꯂꯩꯁꯦ ꯃꯣꯏꯁꯦ ꯍꯥꯏꯗꯤ ꯎꯝ ꯇꯥꯡꯉꯤꯈꯩ ꯍꯥꯏꯗꯤ ꯄꯣꯠꯁꯦ ꯐꯔꯛꯇꯣꯏꯅꯤ ꯊꯥꯔꯛꯇꯣꯏꯅꯤꯗꯣ
ꯎꯝ
ꯑꯗꯒꯤ ꯍꯣꯡꯉꯤꯈꯩ ꯄꯣꯠꯁꯦꯔ ꯄꯥꯊꯔꯛꯇꯣꯏꯅꯤꯗꯣ
ꯎꯝ ꯎꯝ
ꯑꯗꯨꯅ ꯑꯗꯨꯝ ꯈꯔ ꯀꯨꯏꯅꯁꯨ ꯆꯠꯅꯕꯅ ꯑꯗꯨꯃꯥꯏꯅ ꯇꯧꯔꯤꯁꯦ
ꯑꯣ ꯑꯩꯒꯤꯁꯨ ꯚꯔꯣꯨꯝꯒꯤꯗꯣ
ꯎꯝ
ꯍꯥꯏꯗꯤ ꯐꯛꯂꯥꯡꯗꯣ ꯍꯥꯏꯗꯤ ꯃꯕꯤꯂꯥ ꯄꯇꯗꯤ ꯀꯩꯅꯣ ꯇꯧꯔꯒ ꯑꯁꯇꯥ ꯆꯪꯈꯤꯕ ꯑꯣꯏꯕꯅꯤꯅ ꯍꯥꯏꯗꯤ ꯃꯇꯝꯗꯣ ꯀ ꯁꯨꯝ ꯀꯨꯖꯔꯅ ꯀꯤꯟꯗ ꯀꯩꯗꯧꯋꯤ ꯇꯧꯔꯤꯑꯕ ꯑꯗꯨꯗ ꯑꯩꯅ ꯇꯣ ꯍꯣꯡ ꯇꯥꯔꯒꯗꯤ ꯑꯩꯇꯣ ꯊꯥꯔ ꯁꯨꯅ ꯅꯞꯄꯁꯦꯅ ꯈꯜꯂꯤꯕ
ꯍꯣꯏ ꯌꯥꯔꯤꯁꯦ ꯅꯞꯁꯜꯂꯣ ꯍꯥꯏꯕꯗꯤ ꯑ ꯅꯥꯁꯨ ꯅꯥꯂꯦ
ꯎꯝ
ꯑꯗꯒꯤ ꯁꯤꯠ ꯁꯦꯡꯕꯁꯨ ꯅꯨꯡꯉꯥꯏꯔꯦ
ꯑ ꯍꯣꯏꯅꯦ ꯑꯗꯣ ꯇꯥꯁꯦ ꯆꯥꯎꯔꯥꯛꯅ ꯂꯨꯄꯥ ꯀꯌꯥ ꯀꯌꯥ ꯀꯗꯤ ꯊꯤꯁꯤꯅꯣ
ꯆꯦ ꯃꯦ
ꯆꯅꯤꯄꯥꯜ ꯆꯃꯥꯄꯜ ꯃꯣꯏꯒꯤ ꯀꯩꯅꯣꯗꯨꯗ ꯎꯝ ꯕꯣꯛꯁ ꯑꯃꯗ ꯃꯣꯏꯒꯤ ꯄꯤꯁ ꯃꯔꯤ ꯆꯠꯂꯦꯕꯣ ꯀꯣꯏꯁꯦ ꯑꯗꯣ ꯑꯗꯨꯃꯥꯏꯅ ꯑꯗꯨꯒꯤꯗ ꯑꯣꯏꯅ ꯂꯧꯔꯤꯁꯦ
ꯑꯣ ꯐꯥꯏꯅ ꯑꯗꯨ ꯑꯗꯣ ꯏꯅꯥꯎꯒꯤ ꯇꯖꯇꯨꯕꯨ ꯀꯔꯥꯏꯋꯥꯏꯗꯒꯤ ꯂꯧꯕꯅꯣ ꯍꯥꯏꯗꯤ ꯀꯔꯝꯕ ꯏꯁꯇꯣꯔꯗꯒꯤ ꯂꯧꯔꯨꯅꯣ
ꯏꯆꯦ ꯂꯥꯛꯅ ꯆꯠꯇ꯭ꯔꯦ ꯑꯗꯨꯝ ꯑꯩꯈꯣꯏꯒꯤ ꯃꯅꯥꯛꯇ ꯑꯗꯨꯝ ꯑꯗꯨꯝ ꯑꯩꯈꯣꯏ ꯃꯅꯥꯛꯇꯒꯤ ꯑꯗꯨꯝ ꯂꯧꯔꯦ ꯍꯥꯏꯗꯤ ꯂꯥꯞꯅ ꯆꯠꯂꯒ ꯃꯔꯜ ꯎ ꯍꯥꯏꯕ ꯂꯩꯗ
ꯎꯝ
ꯑꯗꯨꯅ ꯑꯗꯨꯝ ꯑꯅꯛꯄꯗꯒꯤ ꯈꯔ ꯑꯄꯥꯕ ꯑꯃ ꯈꯜꯂꯒ ꯂꯧꯔꯦ
ꯍ ꯑꯗꯨ ꯏꯅ ꯍꯣꯏꯒꯤ ꯑ ꯇꯥꯁ ꯂꯧꯕꯐꯝꯗꯨ ꯃꯌꯤꯡ ꯇꯥꯗꯣꯛꯅꯔꯣ ꯅꯠꯇ꯭ꯔꯒꯅ ꯂꯩꯀꯥꯏ ꯃꯤꯒ ꯑꯣꯏꯕ꯭ꯔꯣ ꯈꯪꯅ ꯆꯥꯟꯅ ꯍꯥꯏꯔꯗꯤ ꯏꯆꯦꯒꯤꯁꯨ ꯄꯥꯔꯨꯝꯒꯤꯒꯤ ꯋꯥꯜꯁꯨ ꯅꯞꯁꯤꯟꯕꯒꯤ ꯈꯔ ꯂꯧꯅꯤꯡꯉꯤꯅꯦ ꯑꯩꯁꯨ
ꯏꯆꯦ ꯃꯔꯤ ꯃꯇꯥ ꯍꯥꯏꯁꯦ ꯃꯔꯤ ꯃꯇꯥꯕꯨꯗꯤ ꯊꯣꯛꯅꯗ꯭ꯔꯦꯀꯣ ꯍꯥꯏꯗꯤ ꯂꯩꯀꯥꯏ ꯑꯃ ꯁꯦꯝꯕ ꯍꯥꯏꯒꯗ꯭ꯔꯥ ꯑꯗꯨꯃꯥꯏꯅ ꯑꯣꯏꯔꯦ ꯑꯗꯣ ꯏꯆꯦꯅ ꯂꯧꯒꯦ ꯍꯥꯏꯔꯒꯗꯤ ꯑꯩꯒ ꯆꯠꯃꯤꯟꯅꯔꯒ ꯑꯗꯨꯝ ꯈꯔ ꯌꯦꯡꯊꯣꯛ ꯌꯦꯡꯁꯤꯟ ꯇꯧꯅꯔꯒ ꯑꯗꯨꯝ ꯂꯧꯕ ꯌꯥꯅꯦꯕ
ꯍꯣꯏꯅ ꯑꯗꯨꯗꯤ ꯑ ꯅ ꯃꯜ ꯑꯒꯦ ꯑꯩ ꯇꯥꯁꯗꯧꯒꯣ ꯃꯤ ꯇꯣ
ꯑꯗꯨꯗ ꯇꯧꯔꯒ ꯏꯅꯥꯎꯒ ꯆꯠꯃꯤꯟꯅꯔꯁꯦ ꯑꯗꯣ ꯏꯅꯥꯎ ꯍꯥꯏꯗꯤ ꯇꯜꯁꯦ ꯑꯗꯨꯝ ꯑꯩꯈꯣꯏꯒꯤ ꯑꯄꯥꯝꯕ ꯂꯧꯖꯕ ꯌꯥꯗꯣꯏ ꯅꯠꯇ꯭ꯔꯥ ꯍꯥꯏꯗꯤ ꯃꯃꯜ ꯍꯣꯡꯕ ꯇꯥꯡꯕꯗꯨꯅ ꯑꯃꯔꯣꯝꯗ ꯂꯩꯈ꯭ꯔꯁꯨ
ꯑꯣ ꯌꯥꯅꯤ ꯏꯆꯦ ꯍꯥꯏꯗꯤ ꯏꯆꯦꯅ ꯑꯄꯥꯝꯕꯗꯣ ꯑꯗꯨꯝ ꯈꯟꯕꯤꯔꯒ ꯏꯆꯦꯒꯤ ꯑꯄꯥꯝꯕꯗꯣ ꯑꯗꯨꯝ ꯂꯧꯕ ꯌꯥꯅꯤꯁꯦ
ꯎꯝ ꯑꯗꯨꯅ ꯍꯥꯏꯗꯤ ꯃꯣꯏꯒꯤ ꯇꯥꯖꯇꯣ ꯍꯧꯖꯤꯛ ꯂꯩꯔꯝꯃꯤꯕ ꯃꯗꯨꯖꯥꯡꯒꯦ ꯇ ꯑꯗꯨꯗꯣ ꯑꯩꯈꯣꯏꯅ ꯑꯄꯥꯝꯕ ꯌꯥꯎꯔꯝꯗ꯭ꯔꯦ ꯈꯜꯂꯁꯦꯕꯀꯣ
ꯎ
ꯑꯗꯣ ꯑꯩꯈꯣꯏꯅ ꯍꯥꯏꯗꯤ ꯑꯅꯧꯕ ꯑꯩꯈꯣꯏꯅ ꯄꯥꯝꯖꯕ ꯏꯁꯇꯥꯏꯜꯗꯣ ꯍꯥꯏꯐꯦꯠ ꯍꯥꯏꯔꯒ ꯑꯣꯇꯔꯒꯨꯝꯕ ꯇꯧꯕꯗꯤ ꯑꯗꯨ ꯈꯨꯗꯣꯡ ꯆꯥꯕꯗꯤ ꯂꯩꯇꯕ ꯥꯠꯂꯥ
ꯂꯩꯕꯅꯤꯠꯇꯦ ꯍꯥꯏꯗꯤ ꯃꯣꯏꯗ ꯌꯣꯜꯂꯤꯕ ꯇꯥꯡꯁꯤꯡꯗꯣ ꯑꯩꯈꯣꯏꯅ ꯁꯤꯁꯦ ꯃꯣꯏꯒꯤ ꯂꯩꯔꯤꯕ ꯗꯤꯖꯥꯏꯟꯁꯤꯡꯗꯣ ꯄꯥꯝꯗꯦ ꯍꯥꯏꯔꯒꯁꯨ ꯑꯩꯈꯣꯏꯅ ꯍꯥꯏꯗꯤ ꯃꯣꯏꯗ ꯍꯥꯏꯔꯒ ꯃꯣꯏꯅ ꯑꯃꯨꯛ ꯍꯥꯏꯗꯤ ꯁꯤꯡꯈ꯭ꯔꯒ ꯑꯗꯨꯝ ꯏꯆꯦꯒꯤ ꯑꯄꯥꯝꯕꯗꯣ
ꯎꯝ
ꯑꯗꯨ ꯑꯗꯨ ꯁꯤꯡꯕ ꯌꯥꯅꯤ ꯑꯗꯨꯒ ꯃꯣꯏꯅ ꯑꯗꯨꯝ ꯄꯨꯔꯛꯄ ꯑꯗꯨꯒ ꯃꯣꯏꯅ ꯄꯨꯔꯛ ꯡ ꯍꯥꯏꯥꯏꯔꯀꯥꯟꯗ ꯏꯆꯦꯅ ꯑꯗꯨꯝ ꯆꯠꯂꯒ ꯂꯧꯕ ꯌꯥꯅꯤ
ꯑꯣ ꯌꯥꯝ ꯐꯩꯅꯦ ꯑꯗꯨꯗꯤ
ꯍꯣꯏ
ꯑꯣ ꯑꯗꯨꯗꯤ ꯏꯆꯦꯁꯨ ꯅꯣꯡꯃ ꯑꯌꯨꯛ ꯂꯥꯛꯑꯒꯦ ꯑꯗꯨꯗꯨꯒ ꯑꯗꯨꯃꯥꯏꯅ ꯆꯠꯃꯤꯟꯅꯔꯗꯤ ꯑꯩꯅ ꯂꯥꯛꯇꯧꯕ ꯅꯨꯃꯤꯠꯇꯨꯗ ꯏꯅꯥꯕ ꯍꯥꯏ ꯑꯌꯨꯛꯇꯨꯗ ꯄꯥꯎ ꯐꯥꯎꯅꯔꯁ ꯑꯗꯨꯒ ꯊꯕꯛ ꯆꯠꯊꯣꯛꯀꯗꯧꯕ ꯂꯩꯔꯁꯨ ꯀꯩꯅꯣ ꯇꯧꯕꯤꯔꯝꯃꯣ
ꯍ